ꯍꯜꯂꯣ
ꯇꯥꯏ ꯀꯣ
ꯇꯥꯏ ꯇꯥꯏ ꯇꯥꯏ
ꯑꯣ
ꯀꯩꯗꯧꯔꯤꯅꯣ
ꯑꯩ ꯌꯨꯝꯗ ꯑꯗꯨꯝ ꯂꯩꯌꯦ ꯅꯪꯅ ꯀꯣꯛ ꯇꯧꯔꯛꯄꯅꯤꯀꯣ ꯍꯧꯖꯤꯛ
ꯅꯪꯅ ꯇꯧꯕꯅꯦ
ꯑꯩꯅ ꯇꯧꯕꯅꯦ ꯑꯩꯑ ꯑꯩꯗꯣ ꯈꯪꯗꯦ ꯅꯪꯒꯤ ꯔꯤꯉꯤꯡ ꯆꯠꯂꯒ ꯅꯪ ꯄꯥꯏꯈꯥꯠ ꯇꯕ ꯑꯗꯨ ꯅꯪꯉꯣꯟꯗꯒꯤ ꯔꯤꯉꯤꯡ ꯑꯃ ꯂꯥꯛꯄ
ꯅ‌ꯦꯋꯥꯛ ꯁꯥꯏꯕ꯭ꯔꯅ ꯑꯣꯏꯔꯝꯅꯤ
ꯑꯣ ꯑꯣ ꯅꯨꯡꯉꯥꯏꯔꯤꯌꯦꯀꯣ
ꯅꯨꯡꯉꯥꯏꯔꯤ ꯍꯥꯏꯇꯥꯔꯦ
ꯀꯔꯤ ꯀꯔꯤ ꯇꯧꯔꯒ ꯂꯩꯕ꯭ꯔꯣ
ꯉꯁꯤꯁꯦ ꯀꯣꯂꯦꯖ ꯆꯠꯂꯒ ꯍꯜꯂꯛꯄ ꯉꯥꯏꯔꯤ ꯀ‌ꯣꯂ‌ꯦꯖ ꯀꯔꯨꯔ‌ꯣ
ꯇꯝꯕꯤꯅꯣ
ꯍꯧꯖꯤꯛꯁꯦ ꯁꯀꯦꯟ
ꯑꯣ ꯐꯔꯁ ꯏꯌꯔ ꯃꯤ ꯀꯣ ꯑꯗꯨꯗꯤ
ꯐꯔꯁꯠ ꯏꯔ ꯍꯣꯏ ꯐꯔꯁꯠ ꯏꯔ ꯀꯝꯄꯂꯤꯠ ꯇꯧꯗꯕ
ꯑꯣ ꯑꯣ ꯐꯩꯅ‌ꯦ
ꯈꯪꯗꯦꯗ ꯑꯗꯨꯝ ꯀꯥꯔꯅꯤ ꯍꯥꯏꯅ ꯃꯤꯅ ꯀꯥꯔꯅꯤ ꯍꯥꯏꯅ ꯑꯗꯨꯝ ꯄꯪꯁꯥ ꯆꯠꯄꯅꯤꯗ ꯃꯤꯅ ꯑꯗꯨꯝ ꯀꯥꯕꯩꯒꯤ ꯀꯥꯔꯒ ꯂꯩꯕꯒꯤ ꯀꯃꯥꯏ‌ ꯇꯧꯖꯥꯠꯅꯣ ꯍꯥꯏꯅ ꯌꯦꯡꯕ ꯆꯠꯄꯅꯦꯗ
ꯇꯧꯔꯤ ꯅꯪꯒꯤ ꯐꯥꯔꯁ ꯏꯌꯥꯔꯁꯦ
ꯑꯁꯦ ꯑꯗꯨꯝ ꯅꯨꯡꯉꯥꯏꯗ ꯑꯩꯗꯤ ꯃꯤꯁꯨ ꯀꯔꯤꯁꯤꯔ ꯖꯠ ꯖꯠ ꯎꯑꯦ ꯁꯥꯛ ꯐꯖꯥꯕꯁꯤꯡꯁꯨ ꯎꯔꯦ ꯎ
ꯍ ꯍ
ꯁꯛ ꯐꯖꯥꯕꯁꯤꯡꯁꯨ ꯎꯔꯦ ꯑꯗꯨꯝ ꯅꯨꯡꯉꯥꯏ ꯍꯥꯏꯇꯥꯔꯦ
ꯑꯁ ꯅꯪꯒꯤ ꯅꯨꯡꯉꯥꯏꯕ ꯒ ꯃꯅꯤꯀꯣ
ꯎꯝ ꯍꯧꯖꯤꯛꯀꯥꯟꯗꯤ ꯀꯣꯂꯦꯖ ꯀꯥꯕꯅꯦ ꯍꯥꯏꯅ ꯀꯣꯂꯦꯖ ꯀꯥꯔꯗꯤ ꯅꯨꯄꯤ ꯌꯦꯡꯉꯣ ꯍꯥꯏꯕꯒꯤ ꯑꯁ ꯌꯦꯡꯕ ꯆꯥꯠꯄꯅꯤꯅꯦ
ꯅꯪꯒꯤ ꯏꯃꯥ ꯏꯄꯥꯉꯣꯟꯗ ꯑꯗꯨꯝ ꯍꯥꯏꯈ꯭ꯔꯣꯅꯦ
ꯑ ꯑꯗꯨꯗꯤ ꯍꯥꯏꯕ ꯌꯥꯗꯦꯍꯦ
ꯅꯕꯅꯤꯅ ꯀꯣꯂꯦꯖ ꯇꯝ ꯇꯝꯃꯣ ꯍꯥꯏꯔꯒ ꯇꯝꯕ ꯆꯠꯂꯒ ꯅꯨꯄꯤ ꯐꯖ ꯐꯖꯕ ꯎꯈ꯭ꯔꯦ ꯍꯥꯏꯅ ꯍꯥꯏꯕꯤꯌꯨ ꯍꯔꯥꯎꯕꯅꯤꯔꯥ ꯀꯔꯤ ꯇꯧꯒꯦꯔ ꯌꯦꯡꯉꯣꯅꯦ
ꯃꯣꯏꯅꯗꯤ ꯃꯣꯏꯅꯗꯤ ꯑꯦ ꯑꯗꯨ ꯌꯦꯡꯗꯤ ꯌꯦꯡꯉꯨꯔꯁꯨ ꯂꯥꯏ ꯂꯥꯏꯔꯤꯛꯁꯨ ꯄꯥꯎꯀꯣ ꯍꯥꯏꯅꯤ ꯍꯥꯏꯔꯛꯀꯅꯤ ꯑꯗꯨꯕꯨꯗꯤ ꯑꯩꯈꯣꯏꯁꯨ ꯇꯧꯔꯤꯗ ꯀꯥꯏꯅ
ꯎꯝꯝꯝꯝ ꯐꯥꯔꯁꯠ ꯌꯥꯔꯗ ꯅꯨꯄꯤ ꯄꯥꯝꯕ ꯍꯧꯈ꯭ꯔꯗꯤ ꯑꯁ ꯅꯪ ꯀꯣ
ꯎꯝ
ꯁꯦꯀꯦꯟ ꯏꯌꯥꯔ ꯊꯥꯔꯠ ꯏꯌꯥꯔ ꯂꯥꯛꯄ ꯃꯇꯝꯗ ꯐꯖꯅ ꯅꯨ ꯄꯤ ꯂꯩꯔꯅꯤꯅꯦ
ꯈꯪꯗꯦꯗ ꯑꯗꯨꯝ ꯀꯣꯂꯦꯖꯇꯨ ꯑꯗꯨꯝ ꯐꯦꯜ ꯇꯧꯔꯗꯤ ꯑꯗꯨꯝ ꯐꯖꯕ ꯅꯨꯄꯤꯗꯨ ꯄꯥꯏꯔꯒ ꯑꯗꯨꯝ ꯌꯨꯝ ꯌꯨꯝꯂꯥꯛꯑꯦ
ꯅꯪꯁꯦ ꯋꯔꯤꯗꯤ ꯅꯨꯡꯉꯥꯏꯍꯦ
ꯎꯝ ꯈꯪꯗꯦꯗ ꯀꯣꯂꯦꯖ ꯀꯥꯕꯅꯤꯅ ꯍꯟꯗꯛꯁꯦ ꯀꯩ ꯍꯥꯏꯁꯤꯔꯥ ꯑꯗꯨꯝ ꯅꯨꯡꯗꯤ ꯅꯨꯡꯉꯥꯏꯕꯀꯣ
ꯎꯝ
ꯑꯗꯣ ꯀꯩ ꯍꯥꯏꯁꯤꯔ ꯁꯥꯕꯒꯤꯔꯥ ꯈꯪꯗꯦ ꯑꯗꯨꯝ ꯀꯣꯂꯦꯖ ꯀꯥꯕꯁꯦ ꯅꯨꯡꯉꯥꯏꯇꯕ ꯍꯥꯏꯇꯏ
ꯑꯣ
ꯁꯥꯃꯟꯕꯒꯤꯀꯣ
ꯁ꯭ꯗꯤ ꯁ꯭ꯥꯏ ꯍꯧꯖꯤꯛꯀꯥꯟ ꯍꯣꯏ ꯂꯝꯕꯤꯒꯨꯝꯕ ꯆꯠ ꯄ ꯑꯗꯨꯝ ꯌꯥꯝ ꯁꯥꯔꯝꯒꯅꯤ ꯅꯣꯏꯁꯦ
ꯎꯝ ꯑꯗꯨꯗꯣ ꯀ꯭ꯂꯥꯁ ꯀ꯭ꯂꯥꯁꯇꯒ ꯑꯦꯁꯤꯒꯨꯝꯕ ꯃꯤ ꯈꯔꯗꯤ ꯃꯣꯏ ꯏꯟꯐ꯭ꯔ ꯏꯁꯇ꯭ꯔꯛꯆꯔ ꯀꯩ ꯀꯩꯅꯣ ꯐꯖꯕꯅꯤꯅ ꯃꯣꯏꯗꯤ ꯑꯦꯁꯤꯒꯤ ꯀꯩꯅꯣꯅꯤ ꯑꯈꯣꯏ ꯑꯈꯣꯏꯗꯤ ꯁꯤꯂꯤꯡ ꯐꯦꯟ ꯈꯛꯇꯕꯅꯤꯅ ꯎꯝ ꯑꯗꯨ ꯀꯥ ꯑꯆꯥꯎꯕꯗꯣ ꯎꯝ ꯐꯦꯟ ꯈꯛꯇꯪ ꯎꯪꯕꯅꯤꯅ ꯀ꯭ꯂꯥꯁꯔꯨꯝꯁꯦ ꯌꯥꯝ ꯁꯥꯕꯅꯤꯅ ꯀꯩꯅꯣ
ꯎ
ꯏꯔꯤꯗꯤꯠꯇꯦꯠ ꯇꯧꯕ ꯍꯥꯏꯇꯥꯔꯦ ꯌꯥꯝꯅ ꯀꯟꯁꯦꯟꯇ꯭ꯔꯦꯠ ꯑꯣꯏꯗꯕꯗꯣ ꯃꯥꯏ ꯇꯧꯋꯦ ꯀꯟꯅꯗ꯭ꯔꯦ ꯌꯨꯝꯗ ꯄꯨꯊꯔꯒꯦ ꯍꯥꯏꯅ ꯍꯜꯂꯛꯔꯅꯤ
ꯑꯥ ꯑꯗꯨ ꯀ꯭ꯂꯥꯁ ꯀꯩꯌꯥ ꯒꯨꯝꯕ ꯂꯩꯕꯔ ꯅꯨꯃꯤꯠ ꯑꯃꯗ
ꯀ꯭ꯂꯥꯁ ꯑꯗꯨꯝ ꯑꯥ ꯑꯩꯈꯣꯏꯁꯦ ꯏꯪꯂꯤꯁ ꯏꯪꯂꯤꯁꯁꯨ ꯌꯧꯔꯗꯤ ꯑꯗꯨꯝ ꯊꯦꯡꯉꯦ ꯊꯦꯡꯉꯦ ꯑꯗꯨꯝ ꯇꯨ ꯇꯨ ꯑꯥ ꯇꯨ ꯊꯥꯔꯇꯤ ꯊ꯭ꯔꯤ ꯊ꯭ꯔꯤ ꯊꯥꯔꯇꯤ ꯑꯗꯨꯋꯥꯏ ꯐꯥꯎꯗꯤ ꯂꯩ
ꯑ
ꯝ
ꯑꯗꯨꯝ ꯐꯣ ꯀ꯭ꯂꯥꯁ ꯑꯗꯨꯝ ꯂꯩꯅꯗꯦꯗ ꯍꯥꯏꯕꯗꯤ ꯃꯁꯥ ꯃꯁꯥꯒꯤ ꯀ꯭ꯂꯥꯁꯇꯨ ꯑꯗꯨꯝ ꯂꯩꯔꯒ ꯑꯗꯨꯝ ꯊꯣꯛꯑꯦꯗꯥ ꯍꯥꯏꯕꯗꯤ ꯍꯥꯏ ꯁ꯭ꯀꯨꯜ ꯀ꯭ꯂꯥꯁ ꯏꯂꯦꯚꯦꯟ ꯇꯨꯋꯜꯕꯀꯤꯒꯨꯝꯅ ꯄꯦꯔꯦꯗ ꯂꯣꯏꯗ꯭ꯔꯤ ꯐꯥꯎ ꯂꯩꯕꯗꯣ ꯑꯗꯨꯃꯥꯏ ꯇꯧꯗ꯭ꯔꯦꯕꯀꯣ
ꯍꯣꯏ ꯍꯣꯏ
ꯑꯗꯨꯝ ꯑꯩꯅ ꯌꯧꯅꯤꯡꯕ ꯀ꯭ꯂꯥꯁꯇ ꯌꯥꯎꯔꯒ ꯑꯗꯨꯝ ꯑꯇꯣꯞꯄ ꯀ꯭ꯂꯥꯁ ꯂꯩꯇ꯭ꯔꯗꯤ ꯑꯗꯨꯝ ꯌꯨꯝ ꯍꯟꯕꯒꯨꯝꯕ ꯑꯗꯨꯝ ꯇꯧꯋꯦꯗ ꯅꯨꯡꯉꯥꯏ ꯍꯥꯏꯕ ꯇꯔꯦ ꯑꯗꯨꯏ ꯀꯣꯂꯦꯖ ꯀꯕ ꯀꯥꯕꯥ ꯐꯪꯕ ꯍꯥꯏꯁꯦ ꯁꯦꯁ
ꯅꯪꯒꯤ ꯀꯣꯂꯦꯖ ꯐꯪꯕ ꯅꯨꯡꯉꯥꯏꯕ ꯃꯔꯝꯗꯣ
ꯎꯝ ꯑꯁ ꯃꯥꯔꯝꯕꯨꯗꯤ ꯌꯥꯝ ꯂꯩꯌꯦꯗ
ꯑꯃ-ꯑꯅꯤ ꯈꯛꯇ ꯅꯠꯇꯦꯅꯦ ꯅꯪꯒꯤꯁꯦ
ꯍꯥꯏꯗꯤ ꯄꯥꯈꯪ ꯑꯣꯏꯕꯅꯤꯅ ꯂꯩꯁꯥꯕꯤꯗ ꯉꯥꯎꯖꯕ ꯍꯥꯏꯁꯤꯗꯤ ꯃꯍꯧꯁꯥ ꯑꯣꯏꯕꯅꯤꯅꯀꯣ ꯍꯣꯏ ꯑꯁ ꯁꯛ ꯐꯖꯕ ꯎꯔꯀꯥꯟꯗ ꯄꯥꯈꯪꯒꯤ ꯑꯁ ꯋꯥꯈꯟꯖꯦ ꯆꯤꯡ ꯖꯤꯡ-ꯖꯤꯡ ꯂꯥꯎꯕꯅꯤꯀꯣ ꯑꯁ ꯃꯤ-ꯃꯣꯏ-ꯃꯣꯏ-ꯃꯣꯏꯅꯗꯤ ꯈꯪꯗꯕꯀꯣ ꯃꯣꯏꯅꯗꯤ ꯈꯪꯗꯕ ꯃꯣꯏꯗꯤ ꯐꯖꯅ ꯂꯝꯕꯤꯗ ꯆꯠꯂꯒ ꯑꯗꯨꯝ ꯇꯧꯔ ꯂꯩꯅꯤ ꯈꯣꯢꯗꯤ ꯑꯁ ꯌꯦꯡꯉꯒ ꯑꯁ ꯁꯤꯁꯨ ꯐꯖꯩꯀꯣ ꯁꯨꯃꯥꯏ ꯇꯧꯅꯤꯀꯣ ꯍꯥꯏꯅ ꯑꯁ ꯑꯩꯒꯤ ꯅꯨꯄꯤ ꯑꯣꯏꯔꯝꯂꯗꯤ ꯀꯥꯏꯅ ꯑꯩꯅ ꯀꯣꯏꯔꯝꯃꯗꯤ ꯀꯥꯏꯅꯀꯣ ꯑꯁ ꯖꯥꯠ-ꯖꯥꯠ ꯈꯜꯂꯒ ꯃꯇꯝꯗꯤ ꯀꯣꯂꯦꯖ ꯀ꯭ꯂꯥꯁ ꯂꯩꯇ꯭ꯔꯗꯤ ꯑꯩꯈꯣꯏ ꯑꯗꯨꯝ ꯀꯩ ꯑꯗꯨꯝ ꯀꯝꯄꯥꯎꯟ ꯀꯩꯀꯩꯅꯣ ꯑꯗꯨꯗꯨꯝ ꯐꯝ ꯐꯝꯃꯦꯕꯀꯣ ꯀ꯭ꯂꯥꯁ ꯉꯥꯏꯕ ꯑꯣꯏꯅ ꯑꯗꯨꯝ ꯐꯝꯃꯀꯥꯟꯗ ꯑꯁ ꯄꯤꯁꯤꯡꯖꯨ ꯃꯣꯏꯁꯨ ꯀ꯭ꯂꯥꯁ ꯂꯩꯇꯕꯁꯤꯡꯒꯨꯝꯕ ꯅꯠꯇ꯭ꯔꯒ ꯀ꯭ꯂꯥꯁ ꯑꯃ ꯀ꯭ꯂꯥꯁ ꯑꯃꯗꯒꯤ ꯀ꯭ꯂꯥꯁ ꯑꯃ ꯑꯗꯨꯝ ꯆꯠꯂꯦꯕꯀꯣ ꯑꯗꯨꯒꯤ ꯃꯣꯏꯁꯨ ꯀ꯭ꯂꯥꯁ ꯆꯠꯄꯒꯤꯔꯥ ꯈꯪꯗꯦ ꯀ꯭ꯂꯥꯁ ꯂꯩꯇꯕꯒꯤꯔꯥ ꯑꯗꯨꯝ ꯃꯣꯏꯁꯨ ꯑꯗꯨꯝ ꯀꯣꯏꯔꯒ ꯆꯠꯄꯗꯣ ꯁꯦꯁ ꯌꯦꯡꯔꯒ ꯃꯇꯝ-ꯃꯇꯝꯁꯨ ꯂꯦꯟꯕ ꯅꯨꯄꯤꯁꯨ ꯌꯦꯡꯍꯧꯕ ꯑꯗꯨꯅꯤꯗ ꯃꯇꯝ ꯃꯇꯝꯒ ꯃꯥꯡꯍꯟꯕꯖꯥꯠ ꯅꯠ-ꯅꯠꯇꯦꯗ ꯀ꯭ꯂꯥꯁ-ꯀ꯭ꯂꯥꯁ ꯇꯧꯕꯀꯥꯟꯗ ꯀ꯭ꯂꯥꯁ ꯇꯧꯔꯦ ꯀ꯭ꯂꯥꯁ ꯂꯩꯇꯔꯀꯥꯟꯗꯅ ꯀ꯭ꯂꯥꯁ ꯂꯩꯗ꯭ꯔꯀꯥꯟꯗꯅ ꯅꯨꯄꯤ ꯌꯦꯡꯍꯥꯎꯋꯦ ꯑꯁ ꯃꯇꯝ ꯑꯩꯖꯦ ꯇꯤꯡꯒꯔ꯭ꯝꯅꯤꯍꯦ
ꯍꯣꯏ-ꯍꯣꯏ ꯅꯪꯒꯤ ꯃꯇꯝ ꯆꯠꯄ ꯃꯇꯝꯗꯨ ꯂꯩꯔꯦ
ꯅꯨꯡꯉꯥꯏꯕꯅꯤ ꯀꯩꯅꯣ ꯀꯣꯂꯦꯖ ꯀꯥꯕ ꯍꯥꯏꯁꯦ ꯀꯣꯂꯦꯖ ꯑꯗꯨꯅꯤꯅꯦ ꯃꯤꯁꯤꯡꯅ ꯑꯁ ꯀꯣꯂꯦꯖ ꯀꯥꯕ ꯍꯥꯏꯁꯦ ꯅꯨꯡ ꯈꯨꯅꯨꯡꯑꯥꯏ ꯑꯃ ꯍꯥꯏꯗꯨꯅꯦꯕ
ꯍꯣꯏ
ꯑꯗꯨꯅꯦ ꯑꯗꯨ ꯅꯣꯏ ꯅꯨꯄꯥ ꯑꯣꯏꯕꯁꯤꯡꯁꯦ ꯑꯩꯈꯣꯏꯗꯤ ꯅꯨ ꯄꯤ ꯑꯣꯏꯕꯅꯤꯅ ꯅꯨꯄꯥ ꯑꯣꯏꯕꯁꯤꯡꯁꯦ ꯅꯣꯏ ꯀ꯭ꯂꯥꯁ ꯀꯌꯥꯒꯨꯝꯕꯗ ꯇꯝꯕ ꯃꯇꯝꯗ ꯅꯨꯄꯤꯕꯨ ꯑꯗꯨꯝ ꯄꯥꯝ ꯕꯍꯧꯔꯕꯔꯀꯣ
ꯑꯗꯨꯝ ꯅꯨꯄꯥꯁꯤꯡꯅ ꯅꯨꯄꯤ ꯄꯥꯝꯕ ꯍꯧꯕ
ꯎꯝ ꯀꯩꯗꯧꯉꯩꯗ ꯅꯣꯏ ꯍꯧꯈ꯭ꯔꯕ꯭ꯔꯥ ꯗꯨꯝ
ꯈꯪꯗꯦꯗ ꯑꯩ ꯎꯝ ꯑꯗꯨꯝ ꯃꯤ-ꯃꯤꯗ ꯂꯩ ꯃꯥꯜꯂꯦꯗ ꯍꯥꯏꯕꯗꯤ ꯃꯣꯏꯒꯤ ꯃꯤꯖꯣꯔꯤꯇꯤꯒꯨꯝꯕ ꯂꯩꯗꯅ
ꯎꯝ
ꯍꯧꯖꯤꯛꯀꯥꯟꯕꯨꯗꯤ ꯍꯥꯏꯕ ꯉꯝꯗ꯭ꯔꯦꯗ ꯑꯈꯣꯏ ꯑ-ꯑꯩꯈꯣꯏꯅ ꯀꯥꯔꯛꯄ ꯃ ꯇꯝꯗꯗꯤ ꯀꯩꯁꯨ ꯎꯝ-ꯎꯝ-ꯎꯝ ꯃꯣꯏ ꯀ꯭ꯂꯥꯁ ꯇꯦꯟ ꯀ꯭ꯂꯥꯁ ꯇꯦꯟ ꯄꯥꯎꯅ ꯑꯁ ꯅꯨꯄꯤꯁꯤ ꯌꯦꯡꯅꯤꯡꯉꯥꯏꯅꯤ ꯌꯦꯡꯅꯤꯡꯉꯥꯏꯅꯤ ꯍꯥꯏꯅꯗꯤ ꯍꯣꯏ ꯊꯣꯛꯇꯤ-ꯊꯣꯛꯑꯦ ꯑꯗꯨ ꯑꯣꯏꯔꯁꯨ ꯀꯩꯅꯣ ꯈꯪꯗꯕꯗꯣ ꯃꯊꯣꯡ ꯃꯔꯝ ꯈꯪꯗꯦꯕ ꯍꯣꯏ ꯅꯨꯄꯤꯅꯦ ꯅꯨꯄꯥꯅꯦ ꯑꯦ ꯀꯣꯏꯅꯩ ꯇꯔꯝꯕꯅꯤꯗꯤ ꯀꯣꯏꯅꯗ ꯁꯨꯃꯥꯏ ꯇꯧꯗ ꯑꯗꯨꯝ ꯈꯪꯗꯤ ꯈꯪꯕ ꯍꯧꯥꯎꯔꯦꯕꯀꯣ ꯑꯗꯨꯝ ꯏꯂꯚꯦꯟ ꯇꯨꯋꯦꯜꯐ ꯑꯗꯨꯗꯤ ꯗꯨꯝ ꯍꯧꯔꯦ ꯍꯥꯏꯕ ꯇꯥꯔꯦꯗ
ꯑ ꯑꯥ
ꯑꯗꯨ ꯅꯣꯏ ꯀ꯭ꯂꯥꯁ ꯑꯦꯠ ꯅꯥꯏꯟꯗꯗꯤ ꯍꯥꯎꯗ꯭ꯔꯤ
ꯀꯂ꯭ꯥꯁ ꯑꯥꯠ ꯅꯥꯏꯅꯦꯗꯤ ꯍꯥꯎꯗ꯭ꯔꯔꯤ ꯏꯗ
ꯑꯥ
ꯁꯛ ꯈꯔ ꯊꯤꯕꯅꯤꯅ ꯍꯥꯏꯕ ꯇꯥꯔꯦ ꯅꯨꯄꯤꯁꯤꯡꯅꯁꯨ ꯄꯥꯝꯗꯕꯀꯣ ꯑꯗꯨꯒꯤ ꯍꯧꯔꯥꯛꯇꯔꯤ ꯍꯩꯕ ꯇꯥꯔꯦ ꯑꯗꯨ ꯀꯩ ꯍꯥꯏꯁꯤꯔ ꯀ꯭ꯂꯥꯁ ꯏꯂꯚꯦꯟ ꯊꯨꯋꯇꯗꯤ ꯏꯁ ꯅꯨꯄꯤ ꯌꯦꯡꯕ ꯍꯧꯔꯅꯤ ꯑꯦ ꯑꯗꯨ ꯌꯦꯡꯉꯣ ꯌꯦꯡꯉꯦ ꯍꯥꯏꯕ ꯋꯥꯅꯤ ꯑꯩꯈꯣꯏꯗꯗꯤ ꯌꯦꯡꯕꯤꯗꯦ ꯏꯃꯨꯡ ꯃꯨꯔꯒ ꯀꯥꯏꯗꯒꯤ ꯑꯦꯁ ꯑꯗꯨ ꯀꯃꯟ ꯅꯨꯄꯥꯗꯨꯕꯨ ꯍꯥꯏꯅ ꯑꯁ ꯃꯣꯏꯅꯤ ꯑꯗꯨꯝ ꯌꯦꯡꯕꯤꯗꯦꯗ ꯑꯩ ꯍꯣꯏ ꯑꯗꯨꯗꯤ ꯀꯣꯏ ꯅ ꯌꯦꯡꯉꯦ ꯇꯧꯕ ꯋꯥꯅꯦ
ꯍꯥ ꯍꯥ ꯑꯗꯨꯒꯨꯝꯕ ꯂꯩꯇꯦꯍꯦ ꯅꯨꯄꯤꯒꯤꯗꯤ ꯅꯨꯄꯥ ꯐꯖꯕ꯭ꯔꯥ ꯐꯖꯕ ꯗꯕ꯭ꯔꯥ ꯑ ꯑꯁ ꯅꯨꯄꯤ ꯂꯣꯏꯅꯃꯛꯇꯤ ꯑꯗꯨꯃꯥꯏꯅ ꯇꯧꯔꯝꯔꯣꯏ ꯑꯗꯨ ꯑꯣꯏꯔꯁꯨ ꯁꯨ ꯅꯨꯄꯤ ꯀꯩꯅꯣ ꯅꯨꯄꯥꯁꯦ ꯌꯥꯝ ꯐꯖꯗ꯭ꯔꯁꯨ ꯀꯣ ꯃꯣꯏꯒꯤ ꯂꯝꯆꯠꯒꯨꯝꯕ ꯌꯥꯝ ꯐꯥꯕꯒꯨꯝꯕ ꯅꯠꯇ꯭ꯔꯒ ꯅꯨꯡ ꯑꯗꯨꯝ ꯅꯨꯡꯁꯤꯕꯒꯨꯝꯕ ꯅꯨꯄꯥ ꯂꯩꯗꯅ ꯅꯨꯡꯁꯤ ꯈꯪꯕ ꯃꯤꯕꯨ ꯌꯥꯝ ꯅꯨꯡꯁꯤꯕ ꯑꯗꯨ ꯅꯨꯄꯥꯕꯨꯗꯤ ꯅꯨꯄꯤ ꯂꯣꯏꯅꯃꯛ ꯑꯗꯨꯝ ꯄꯥꯝꯝꯕꯅꯤꯅ ꯃꯁꯛꯇ ꯅꯠꯇꯦꯗ
ꯎꯝ ꯑꯩꯈꯣꯏ ꯁꯤꯅꯤꯅꯦ ꯍꯧꯖꯤꯛꯁꯦ ꯕꯦꯔꯥ ꯇꯥꯕ ꯍꯥꯏꯁꯦ
ꯁꯛꯁꯨ ꯊꯤꯌꯦ ꯄꯩꯁꯥꯁꯨ ꯄꯥꯏꯗ꯭ꯔꯦ
ꯀꯥꯏꯅꯣ ꯑ ꯀꯩꯕ ꯋꯥꯡ ꯋꯥꯡꯂꯒ ꯃꯤ ꯆꯥꯎꯔꯒ ꯂꯩꯗꯅ
ꯍ‌ꯣꯏ
ꯑꯗꯨꯒꯨꯝꯕꯁꯨ ꯅꯠꯇ꯭ꯔꯦ
ꯑꯁ
ꯑꯗꯨꯒ ꯃꯤ ꯈꯔꯗꯤ ꯀꯝꯄ꯭ꯂꯦꯛꯁꯟ ꯀꯝꯄ꯭ꯂꯦꯛꯁꯟꯗꯨ ꯐꯖꯔ ꯉꯥꯎꯊꯣꯛꯑꯒ ꯀꯩꯅꯣ ꯇꯧꯏꯗꯅ ꯑꯗꯨ ꯅꯠꯇ꯭ꯔꯦ ꯑꯈꯣꯏꯗꯤ ꯃꯨꯔꯦ
ꯑꯣ
ꯑꯗꯨꯅ ꯑꯗꯨꯒꯤ ꯑꯗꯨꯒꯤ ꯃꯈꯥꯗ ꯑꯩꯈꯣꯏꯗꯤ ꯀꯩꯅꯣ ꯂꯝꯆꯥꯠ ꯁꯥꯖꯥꯁꯨ ꯌꯥꯝꯅ ꯑꯦ ꯌꯥꯝ ꯊꯤꯅ ꯍꯥꯏꯕꯗꯤ ꯅꯠꯇꯦꯕꯀꯣ
ꯎꯝ
ꯑꯗꯣ ꯅꯨꯄꯤꯁꯤꯡꯅ ꯄꯥꯝꯗꯕꯖꯠꯅꯤ ꯈꯪꯗꯦꯗ ꯍꯣꯏꯁꯦ ꯊꯤꯕ ꯉꯥꯛꯇ ꯑꯐꯕꯁꯦ ꯂꯩꯕ ꯅꯠꯇꯦꯗ ꯑꯗꯨꯒꯤ ꯑꯣꯏꯔꯕꯝꯅꯤꯗ ꯅꯨꯄꯤꯁꯤꯡ ꯌ‌ꯦꯡ ꯌꯦꯡꯉꯛꯇꯦ ꯑꯩꯈꯣꯏꯗꯗꯤ
ꯑ ꯄꯥꯝꯒꯅꯤꯗ ꯅꯪꯕꯨꯁꯨ ꯑꯩ ꯈꯪꯉꯦ ꯋꯥꯔꯤꯁꯦ ꯐꯖꯅ ꯍꯥꯏꯌꯦ ꯅꯪꯁꯦ
ꯑꯦꯁ ꯋꯥꯔꯤ ꯁꯥꯏ ꯍꯥꯏꯕ ꯋꯥꯅꯤꯗ ꯅꯨꯄꯤꯗꯨꯕꯨ ꯑꯗꯨꯃꯥꯏꯅ ꯁꯥꯔꯒ ꯂꯩꯔꯗꯤ ꯑꯁ ꯃꯣꯏ ꯍꯧ ꯍꯧꯖꯤꯛꯇꯤ ꯐꯣꯟ ꯐꯣꯟꯗ ꯑꯣꯏꯕꯅꯤꯅꯀꯣ ꯈꯪꯗ ꯋꯥꯅꯤꯗ ꯐꯦꯁ ꯇꯨ ꯐꯦꯁ ꯇꯧꯔ ꯀꯥꯟꯗ ꯑꯦ ꯁꯤꯟꯗꯤ ꯀꯅꯥ ꯍꯥꯏꯔꯒ
ꯑꯩꯒꯤ ꯑꯩꯅ ꯍꯥꯏ ꯑꯩꯅ ꯍꯥꯏꯕ ꯑꯩꯅ ꯍꯥꯏꯕ ꯋꯥꯔꯤꯁꯤꯡꯁꯤ ꯃꯥꯅ ꯇꯥꯕ ꯁꯥꯔꯒ ꯍ ꯃꯥꯗ ꯃꯣꯏ ꯃꯣꯏꯒꯤ ꯋꯥꯈꯜꯗꯗꯤ ꯁꯤ ꯅꯨꯄꯥꯁꯨ ꯀꯔꯤ ꯋꯥꯔꯤ ꯁꯥꯕꯖꯠꯅ‌ꯣ ꯆꯠꯈꯔꯥꯕꯅꯤ ꯐꯥꯔꯕꯅꯤ ꯀꯥꯏ
ꯀꯩꯝ ꯇꯧꯔꯣꯏꯗ
ꯃꯁꯛ ꯐꯥꯎ ꯌꯦꯡꯅꯤꯡꯗ꯭ꯔꯦ ꯀꯥꯏꯅ ꯑꯁ ꯇꯧꯔꯝꯒꯅꯤ ꯑꯩꯈꯣꯏꯅ ꯑꯩꯈꯣꯏꯅꯗꯤ ꯃꯣꯏꯗꯣ ꯐꯖꯔꯕꯅꯤꯅ ꯃꯣꯏꯒꯤ ꯃꯁꯛ ꯌꯦꯡꯅꯤꯡꯕꯅꯤꯅ ꯋꯥ ꯋꯥꯔꯤ ꯂꯩꯇ꯭ꯔꯥꯁꯨ ꯋꯥꯔꯤ ꯀꯩꯀꯩꯗꯩꯅꯣ ꯑꯗꯨꯝ ꯂꯧꯊꯣꯛꯑꯒ ꯋꯥꯔꯤ ꯁꯥꯔ ꯂꯩꯁꯤ ꯁꯤ ꯅꯨꯄꯥꯁꯤꯕꯨꯅ ꯍꯥꯏꯅ ꯃꯣꯏꯅꯗꯤ ꯈꯜꯂꯕꯅꯦꯕꯀꯣ ꯉꯥꯎꯕꯖꯥꯠ ꯅꯠꯇ꯭ꯔꯒ ꯀꯃꯥꯏꯅ ꯇꯧꯖꯥꯔꯥ ꯍꯥꯏꯅ
ꯈꯥꯟꯂꯝꯂꯣꯏꯗ
ꯈꯪꯗ꯭ꯔꯦꯗ ꯍꯧ ꯎꯝ ꯍꯧꯖꯤꯛꯀꯥꯟꯒꯤ ꯁ ꯂꯩꯁ ꯁꯥꯕꯤꯁꯤꯡꯁꯤꯦ ꯐꯖꯈꯔꯛꯄꯁꯤꯅ ꯑꯩꯈꯣꯏꯅ ꯊꯤꯔꯛꯄꯁꯤꯒ ꯃꯇꯝꯒꯤꯁꯦ ꯃꯇꯝꯒꯤꯁꯦ ꯆꯥꯟꯅꯗ꯭ꯔꯦꯍꯦ ꯑꯩꯈꯣꯏꯒꯤꯗꯤ
ꯆꯥꯟꯅꯒꯅꯤ ꯆꯥꯟꯅꯒꯅꯤ ꯃꯇꯝꯗ ꯆꯥꯟꯅꯕꯒꯤ ꯅꯪꯁꯨ ꯃꯇꯝꯗ ꯂꯩꯕꯅꯤꯅꯦꯍꯦ
ꯍꯝ ꯑꯗꯨ ꯈꯪꯗꯦ ꯑꯩꯅ ꯀꯥꯏ ꯋꯥꯏꯗ ꯂꯩꯔꯒꯥꯟꯅ ꯑꯩꯉꯣꯟꯗꯁꯨ ꯆꯥꯟꯅꯒꯗꯗꯅꯤ
ꯅꯪꯁꯦ ꯋꯥꯔꯤ ꯁꯥꯕ ꯌꯥꯝ ꯅꯨꯡꯉꯥꯏꯅꯦ ꯑꯃꯨꯛꯀ ꯀꯣꯜ ꯇꯧꯔꯛꯑꯅꯤ ꯅꯪꯁꯨ ꯑꯁꯤ ꯂꯣꯏꯔꯒ
ꯑꯩ ꯀꯣꯜ ꯇꯧꯔꯛꯀ‌ꯦ ꯍꫭꯏ
ꯎꯝ
ꯈꯟꯗꯦ ꯑꯩꯒꯤ ꯀꯣꯂꯦꯖꯇꯨꯒ ꯆꯞ ꯃꯥꯟꯅꯗ꯭ꯔꯦꯕꯀꯣ ꯃꯥꯟꯅꯗꯦꯕ ꯑꯩꯒꯤꯗꯤ ꯑꯇꯣꯞꯄꯗ ꯀꯩꯅꯣ ꯅꯦꯒ꯭ꯔꯣ ꯑꯥ ꯑꯥꯐ꯭ꯔꯤꯀꯥꯒꯨꯝꯕꯗ ꯊꯥꯗꯒꯗꯕꯅꯤꯅꯦ ꯑꯩꯁꯦ
ꯍꯥꯁ
ꯂꯥꯟꯅ ꯄꯣꯛꯈꯤꯕꯖꯥꯠꯔ ꯑꯩꯉꯣꯟꯗ ꯁꯤꯗ
ꯍ
ꯍ
ꯌꯥꯗ꯭ꯔ‌ꯦꯍꯦ ꯅꯪ
ꯀꯩ ꯆꯒꯅꯤ ꯁꯤꯗ
ꯂꯥꯟꯅ ꯄꯣꯛꯈꯤꯕꯖꯥꯠꯔꯥ ꯈꯪꯗꯦ